ꯇꯥꯄꯔ
ꯍ ꯇꯥꯏ ꯇꯥꯏ
ꯑꯣ ꯍ ꯍꯣꯏ
ꯎꯝ ꯅꯪꯒꯤꯉꯥꯡꯗꯤ ꯉꯁꯤ ꯐꯖꯅ ꯀꯩꯅꯣ ꯅꯪꯉꯣꯡꯗ ꯂꯩꯕ ꯃꯥꯂꯦꯀꯣ
ꯂꯩꯌꯦ ꯑꯩꯅ ꯉꯁꯤꯗꯣ ꯀꯩꯅꯣꯗꯣ ꯑꯃꯨꯛ ꯄꯤꯕ ꯑꯗꯨꯒꯤ
ꯑꯩ ꯈꯪꯉꯦꯕ
ꯃꯥꯁꯦ ꯑꯗꯨꯝ ꯐꯔꯤꯛꯇ ꯆꯤꯡꯈꯠ ꯆꯤꯡꯈꯠꯂꯒ ꯂꯩꯌꯦ ꯑꯗꯨꯒꯤ ꯑꯁ ꯅꯨꯡꯁꯤꯃꯟꯈꯔꯦꯅ ꯄꯤꯈꯤꯕ
ꯎꯝ ꯎꯝ ꯐꯥꯕꯅꯦ
ꯃꯊꯪꯗ ꯑꯁ ꯅꯨꯡꯁꯤꯕꯗꯣ ꯑꯗꯨꯃꯥꯏꯅ ꯇꯣꯛꯄꯗꯣ
ꯑꯣ
ꯑ ꯑꯁꯤꯒꯨꯝꯕ ꯄꯤꯕ ꯇꯣꯛꯄꯗꯣ ꯑꯩꯒꯤ ꯋꯥꯈꯜꯗꯀꯣ ꯌꯥꯝꯅ ꯎ ꯃꯥꯕꯨ ꯊꯥꯗꯣꯛꯄꯒꯨꯝꯅ ꯃꯤꯉꯣꯟ ꯄꯤꯊꯣꯛꯈꯤꯕꯒꯨꯝꯅ ꯈꯜꯂꯦ ꯌꯥꯝ ꯂꯥꯞꯅ ꯈꯜꯂꯦ ꯑꯗꯨꯒꯤ ꯑꯩꯗꯣ ꯌꯥꯝ ꯅꯨꯡꯉꯥꯏꯇꯦ
ꯎꯝ ꯎꯝ ꯑꯦꯈꯣꯏꯁꯦ ꯁꯤꯃꯥꯟꯗꯒ ꯀ ꯏꯆꯥ ꯍꯥꯏꯔꯗꯤ ꯑꯗꯨꯝ ꯅꯨꯡꯁꯤꯕ ꯃꯥꯜꯂꯦꯀꯣ ꯑꯩꯗ ꯑꯦꯁꯄꯤꯔꯤꯌꯦꯟꯁ ꯇꯧꯗ꯭ꯔꯔꯤ ꯑꯗꯨ ꯋꯥꯔꯁꯨ
ꯍꯣꯏ ꯑꯗꯨꯒ ꯀꯣ
ꯎꯝ
ꯀꯞꯄꯒ ꯄꯣꯛꯊꯣꯛꯑꯒ ꯑꯩ ꯍꯦꯛ ꯄꯣꯛꯊꯣꯛꯄ ꯀꯥꯟꯗꯗꯤ ꯌꯥꯝꯅ ꯀꯩꯅꯣ ꯇꯧꯗ꯭ꯔꯤ ꯑꯗꯨꯒ ꯑꯩꯈꯣꯏ ꯈꯨꯠꯇ ꯄꯝꯕ ꯃꯇꯝꯗꯣ ꯑꯩꯌꯥ ꯌꯥꯝ ꯌꯥꯝꯅ ꯅꯨꯡꯁꯤꯕꯤꯅꯦ ꯑꯗꯨꯒ ꯌꯥꯝꯅꯁꯨ ꯑꯁ ꯀꯔꯤ ꯍꯥꯏ ꯍꯥꯔꯠ ꯇꯆ ꯇꯧꯋꯦ ꯃꯥꯒꯤ ꯅꯨꯡꯁꯤꯕꯗꯣ ꯑꯣꯌꯦ ꯌꯥꯝ ꯃꯅꯨꯡ ꯆꯪꯉꯦ
ꯑꯗꯨ ꯑꯣꯏꯔꯝꯒꯅꯤ ꯏꯃꯥꯁꯤꯡꯁꯦ ꯑꯉꯥꯡ ꯄꯣꯛꯈ꯭ꯔꯗꯤꯀꯣ ꯇꯣꯉꯥꯟꯈ꯭ꯔꯦꯕ
ꯍꯣꯏ ꯑꯩꯈꯣꯏ ꯑꯗꯨꯒꯨꯝꯕ ꯅꯨꯡꯁꯤꯕꯗꯣ ꯑꯉꯥꯡ ꯄꯣꯛ ꯇ꯭ꯔꯤꯐꯥꯎ ꯑꯗꯨꯝ ꯑꯩꯈꯣꯏ ꯅꯨꯄꯥꯕꯨ ꯅꯨꯡ ꯅꯨꯡꯁꯤꯌꯦ ꯑꯗꯨ ꯇꯧꯋꯦ ꯏꯃꯥꯕꯨ ꯅꯨꯡꯁꯤ ꯍꯥꯏꯁꯦ ꯑꯗꯨꯒꯨꯝꯕꯗꯣ ꯁꯨꯡꯌꯥꯎ ꯌꯧꯗ꯭ꯔꯤ ꯑꯗꯣ ꯑꯉꯥꯡ ꯍꯦꯛ ꯄꯣꯛꯑꯒ ꯑꯉꯥꯡ ꯃꯁꯛ ꯎꯔꯒ ꯑꯉꯥꯡ ꯑꯩꯈꯣꯏꯗ ꯐꯝꯃꯒ ꯂꯩꯕ ꯑꯗꯨꯗ ꯈꯪꯕꯅꯤ ꯑꯁ
ꯎꯝ ꯎꯝ ꯑꯩꯅꯀꯣ ꯎꯝ ꯑꯩꯒꯤ ꯑꯩꯅ ꯑꯩꯒꯤ ꯃꯤꯁꯋꯨꯒ ꯃꯤꯁ ꯈꯣꯏꯕꯨ ꯌꯥꯝ ꯅꯨꯡꯁꯤꯌꯦꯗꯅ ꯌꯥꯝ ꯅꯨꯡꯁꯤꯕꯗꯣ ꯑꯩꯅ ꯏꯆꯦꯉꯣꯟꯗ ꯍꯪꯉꯦ ꯑꯩꯅ ꯑꯉꯥꯡ ꯍꯦꯛ ꯄꯣꯛꯈ꯭ꯔꯗꯤ ꯑꯁꯤꯗꯒꯤ ꯍꯣꯏꯅ ꯅꯨꯡꯁꯤꯒꯅꯤꯅ ꯅꯣꯏ ꯍꯥꯏꯔꯤꯁꯦ ꯑꯗꯨ ꯑꯩ ꯑꯁꯤꯗꯒꯤ ꯅꯨꯡꯁꯤꯕ ꯂꯩꯇꯦ ꯍꯥꯏꯕ ꯑꯁꯤꯗꯒꯤ ꯑꯃꯨꯛꯀ ꯅꯨꯡꯁꯤꯒꯦ ꯍꯥꯏꯔꯗꯤ ꯑꯩꯗꯤ ꯂꯩꯇꯦ ꯑꯩꯅ ꯅꯤꯁꯀ ꯑꯉꯥꯡꯈꯣꯏ ꯅꯨꯡꯁꯤꯕꯁꯦ ꯑꯩꯒꯤ ꯄꯨꯛꯅꯤꯡꯗ ꯌꯥꯝ ꯌꯥꯝ ꯆꯥꯡꯈ꯭ꯔꯕꯅꯤꯅ ꯑꯩꯅ ꯍꯥꯏꯕꯀꯣ ꯃꯣꯏꯁꯦ ꯍꯣꯏ ꯍꯣꯏ ꯑꯗꯨꯝ ꯅꯪ ꯍꯥꯏꯒꯅꯤ ꯅꯪ ꯍꯦꯛ ꯄꯣꯛꯄ ꯀꯥꯟꯗ ꯅꯪ ꯒ꯭ꯌꯥꯟ ꯇꯥꯅꯤ ꯍꯥꯏꯌꯦ
ꯑ ꯑꯗꯨ ꯃꯣꯏꯕꯨꯁꯨ ꯅꯨꯡꯕꯨꯗꯤ ꯅꯨꯡꯁꯤꯌꯦ ꯑꯗꯨꯕꯨ ꯎꯝ ꯑꯩꯈꯣꯏ ꯏꯆꯥꯃꯛ ꯑꯩꯈꯣꯏ ꯃꯨꯛꯇꯒꯤ ꯏꯁꯥꯃꯛꯇꯒꯤ ꯂꯧꯊꯣꯛꯄꯗꯣ ꯑꯗꯨꯒꯗꯤ ꯈꯤꯇꯪꯗꯤ ꯑꯗꯨꯝ ꯈꯦꯠꯅꯕ ꯑꯃꯗꯤ ꯂꯩꯕꯅꯦ ꯑꯁ ꯏꯁꯣꯔꯕꯨꯁꯨ ꯌꯥꯝ ꯊꯛ ꯀꯟꯅꯤꯡꯕꯅꯦ ꯑꯌꯥ ꯏꯁꯣꯔꯅ ꯑꯁꯤꯃ ꯑꯁꯤꯒꯨꯝꯕ ꯑꯉꯥꯡ ꯑꯩꯉꯣꯟꯗ ꯄꯤꯕꯁꯤꯀꯣ ꯍꯥꯏꯅ ꯑꯌꯥꯝꯕꯁꯨ ꯊꯥꯒꯠꯅꯤꯡꯕꯅꯦ
ꯑꯣ ꯑꯣ ꯎ ꯃꯤ ꯑꯩ ꯒꯤ ꯅꯨꯡꯁꯤꯕꯁꯦ ꯈꯪꯗ꯭ꯔꯦ ꯑꯩꯗꯤ ꯅꯨꯡꯁꯤ ꯅꯨꯡꯁꯤꯗꯤ ꯅꯨꯡꯁꯤ ꯑꯗꯨ ꯑꯣꯏꯔꯁꯨ ꯑꯩ ꯑꯉꯥꯡꯁꯤꯡꯁꯤ ꯍꯧꯖꯤꯛꯁꯨ ꯑꯩꯒꯤ ꯅꯦꯐ꯭ꯌꯨ ꯒ ꯇꯅꯒ ꯂꯩꯦ ꯌꯥꯝ ꯅꯨꯡꯁꯤꯕꯗꯣ ꯃꯥꯁꯨ ꯑꯩ ꯍꯦꯛ ꯂꯥꯛꯈ꯭ꯔꯗꯤ ꯑꯩꯕꯨ ꯊꯥꯗꯣꯛꯄ ꯉꯝꯗꯦꯕ
ꯑꯗꯨ ꯑꯁꯤ ꯍꯧꯖꯤꯛ ꯑꯩ ꯑꯩꯉꯣꯟꯗ ꯇꯨꯝꯕ ꯅꯦꯐ꯭ꯌꯨꯗꯣ ꯐꯥꯏꯚ ꯌꯔꯁ ꯁꯨꯈ꯭ꯔꯦꯀꯣ ꯀꯣ ꯆꯍꯤ ꯃꯉꯥ ꯁꯨꯈ꯭ꯔꯦ ꯑꯗꯨ ꯃꯥ ꯃꯥꯒꯤ ꯃꯃꯥꯒ ꯃꯥꯒꯤ ꯃꯄꯥꯁꯦ ꯆꯥꯟꯗꯤꯒꯔ ꯇ ꯂꯩꯔꯝꯃꯦ ꯃꯥ ꯄꯣꯛꯄ ꯃꯇꯝꯗ ꯑꯩ ꯂꯥꯛꯄ ꯑꯩꯁꯨ ꯑꯦꯛꯁꯄꯤꯔꯤꯌꯦꯟꯁ ꯀꯔꯤꯃꯠꯇ ꯌꯥꯎꯗꯦ ꯑꯗꯨ ꯑꯣꯏꯔꯁꯨ ꯑꯗꯨ ꯃꯇꯝꯗ ꯇꯨ ꯊꯥꯎꯖꯟ ꯇ꯭ꯋꯦꯟꯇꯤ ꯋꯥꯟ ꯀꯣꯚꯤꯗ ꯁꯦꯀꯦꯟ ꯋꯦꯚ ꯂꯥꯛꯄ ꯃꯇꯝꯗꯨꯅꯦꯕ ꯑꯗꯨ ꯃꯤ ꯂꯥꯛꯅꯤꯡꯉꯥꯏ ꯂꯩꯇꯦ ꯑꯩꯈꯣꯏ ꯈꯨꯟꯗꯁꯨ ꯃꯤ ꯂꯥꯛꯅꯤꯡꯉꯥꯏ ꯑꯗꯨꯝ ꯀꯔꯤꯅꯣ ꯄꯥꯎꯁꯨ ꯌꯥꯝ ꯐꯠꯇꯕꯒꯤꯅꯤꯅꯀꯣ ꯃꯤꯁꯦ ꯊꯣꯛꯅꯤꯡꯗꯕ ꯃꯇꯝꯅꯤꯅꯦꯕ ꯑꯗꯨꯒ ꯑꯩꯒꯤ ꯁꯥꯏꯗꯠꯇꯁꯨ ꯃꯤ ꯂꯥꯛꯇ꯭ꯔꯦ ꯃꯣꯏꯒꯤ ꯁꯥꯏꯗꯠꯇꯁꯨ ꯃꯤ ꯂꯥꯛꯅꯤꯡꯉꯥꯏ ꯃꯤ ꯂꯩꯇ꯭ꯔꯦ ꯑꯗꯨ ꯃꯇꯥꯡꯗ ꯑꯩꯅ ꯑꯁ ꯑꯗꯨꯗꯤ ꯑꯩ ꯍꯥꯏꯗ꯭ꯔꯁꯨ ꯑꯩ ꯂꯥꯛꯀꯦꯀꯣ ꯏꯆꯦ ꯍꯥꯏꯅ ꯑꯩ ꯂꯥꯛꯄ
ꯎꯝ ꯎꯝ
ꯑꯩꯗꯤ ꯗꯦꯂꯤꯗ ꯂꯩꯕꯅꯦ ꯑꯗꯨꯒ ꯑꯩ ꯀꯦꯕ ꯕꯨꯛ ꯇꯧꯔꯒ ꯑꯁ ꯀꯦꯞꯁꯨ ꯌꯥꯝ ꯇꯥꯡꯅ ꯄꯤꯌꯦꯍꯦ ꯀꯦꯞ ꯊ꯭ꯔꯤ ꯐ ꯊꯥꯎꯖꯟ ꯐꯣꯔ ꯊꯥꯎꯖꯟꯗ ꯄꯤꯕ ꯃꯥꯜꯂꯦ ꯐꯣꯔ ꯊꯥꯎꯖꯟ ꯐꯥꯏꯚ ꯍꯟꯗ꯭ꯔꯦꯗ ꯄꯤꯔꯒ ꯑꯩ ꯕꯨꯛ ꯇꯧꯔꯒ ꯂꯥꯛꯑꯦ ꯂꯔꯒ ꯍ ꯇ ꯑꯃꯒꯨꯝꯕ ꯂꯩꯔꯒ ꯑꯁꯤ ꯑꯉꯥꯡꯁꯦ ꯄꯣꯛꯑꯦ ꯄꯣꯛꯄ ꯄꯣꯛꯄ ꯃꯇꯝꯗ ꯏꯆꯦꯁꯦ ꯌꯥꯝ ꯅꯣꯔꯃꯦꯜ ꯑꯣꯏꯕꯅꯦꯕ ꯃꯥꯁꯦ ꯊꯕꯛꯁꯨ ꯌꯥꯝ ꯀꯟꯅ ꯇꯧꯋꯦ ꯑꯗꯨꯒꯤ ꯗꯣꯛ ꯔ ꯂꯣꯏꯅ ꯃꯅ ꯅꯣꯔꯃꯦꯜ ꯄꯣꯛꯅꯤ ꯅꯣꯔꯃꯦꯜ ꯄꯣꯛꯈꯅꯤ ꯍꯥꯏꯔꯒ ꯍꯣꯏ ꯍꯥꯏꯔꯒ ꯂꯥꯛꯑꯦ ꯑꯗꯨ ꯍꯣꯁꯄꯤꯇꯥꯜ ꯆꯠꯂꯦ ꯍꯣꯁꯄꯤꯇꯥꯜ ꯆꯠꯂꯒ ꯏꯆꯦꯁꯦ ꯑꯁ ꯀꯨꯏꯅ ꯀꯔꯤꯅꯣ ꯃꯥꯁꯦ ꯌꯥꯝ ꯋꯥꯔꯒ ꯍꯣꯁꯄꯤꯇꯥꯜꯗ ꯅꯨꯃꯤ ꯅꯨꯃꯤꯠ ꯑꯃ ꯅꯨꯃꯤꯠ ꯑꯅꯤ ꯂꯩꯈ꯭ꯔꯦ
ꯑꯦ
ꯑꯁꯤ ꯄꯣꯛꯀꯦ ꯅꯣꯔꯃꯦꯜ ꯄꯣꯛꯀꯦ ꯍꯥꯏꯕ ꯃꯇꯝꯗ ꯂꯥꯁ ꯑꯋꯥꯔꯗ ꯗꯣꯛꯇꯔꯅ ꯑꯁ ꯑꯉꯥꯡꯁꯦ ꯄꯣꯇꯤ ꯇꯧꯕꯤꯈ꯭ꯔꯦ ꯃꯅꯨꯡꯗ ꯍꯧꯖꯤꯛ ꯑꯣꯄꯔꯦꯁꯟ ꯇꯧꯗ꯭ꯔꯗꯤ ꯌꯥꯗꯦꯕꯀꯣ ꯑꯁ ꯑꯦ ꯀꯞꯄꯅꯦ ꯑꯦ ꯀꯃꯥꯏꯅ ꯇꯧꯁꯤꯔꯣ ꯍꯥꯏꯕꯗꯤ ꯑꯩꯗꯤ ꯑꯦꯛꯁꯄꯤꯔꯤꯌꯦꯟꯁ ꯂꯩꯇꯦꯅꯀꯣ ꯑꯣꯄꯔꯦꯁꯟ ꯍꯥꯏꯕꯁꯤ ꯌꯥꯝ ꯀꯤꯕꯗꯣ ꯑꯩꯈꯣꯏ ꯈꯨꯟ ꯒꯤꯁꯨ ꯃꯤ ꯂꯥꯛꯇꯦ ꯃꯣꯏꯒꯤ ꯈꯨꯟꯗꯒꯤꯁꯨ ꯃꯤ ꯂꯥꯛꯇꯦ ꯑꯩ ꯈꯛꯇ ꯂꯩꯔꯒ ꯏꯆꯦ ꯑꯣꯄꯔꯦꯁꯟ ꯇꯧꯔꯗꯤ ꯀꯃꯥꯏꯅ ꯇꯧꯒꯦꯔꯅ ꯑꯩꯅ ꯑꯗꯨꯝ ꯀꯥꯞꯔꯒ ꯂꯩꯕ ꯃꯇꯝꯗ ꯃꯥꯒꯤ ꯍꯁꯕꯦꯟꯁꯨ ꯑꯃꯨꯛꯀ ꯍꯣꯁꯄꯤꯇꯥꯜꯗꯒꯤ ꯃꯅꯨꯡꯗꯒꯤ ꯊꯣꯛꯑꯦ ꯊꯧꯔꯒ ꯃꯥꯁꯨ ꯀꯥꯞ꯭ꯔꯒ ꯂꯩꯕ ꯏꯕꯥꯅꯤ ꯀꯥꯞ꯭ꯔꯒ ꯂꯩꯕ ꯏꯕꯥꯟꯗꯤ ꯀꯞ ꯀꯥꯞꯂꯒ ꯂꯩꯕ ꯏꯆꯦꯅ ꯏꯆꯦ ꯌꯨꯝꯗ ꯂꯩꯕ ꯏꯆꯦꯅ ꯑ ꯏꯆꯦꯗ ꯀꯣꯜ ꯇꯧꯋꯦ ꯑꯁ ꯅꯚꯅꯤ ꯑꯗꯨꯝ ꯇꯧꯅꯨ ꯍꯧꯖꯤꯛ ꯍꯧꯖꯤꯛ ꯆꯠꯂꯒ ꯅꯕꯥꯅꯤꯒꯤ ꯁꯥꯏꯟ ꯄꯤꯈ꯭ꯔꯣ ꯅꯠꯇ꯭ꯔꯒ ꯅꯪꯒꯤ ꯏꯆꯦ ꯁꯤꯔꯅꯤ ꯍꯧꯖꯤꯛ ꯆꯠꯂꯣ ꯍꯥꯏꯕꯕꯨꯣ ꯑꯁ ꯑꯗꯨꯒꯤ ꯑꯩꯈꯣꯏ ꯏꯆꯦꯁꯤꯁꯨ ꯑꯁ ꯅꯕꯥꯅꯤꯗꯤ ꯀꯔꯤ ꯇꯧꯕ꯭ꯔꯣ ꯁꯨꯃꯥꯏꯅ ꯇꯧꯔꯛ ꯇꯧ ꯍꯥꯏꯕꯀꯣ ꯑꯅꯥꯕ ꯏꯆꯦꯁꯤꯁꯨ ꯑꯗꯨꯒ ꯏꯕꯥꯅꯤ ꯆꯠꯂꯒ ꯁꯥꯏꯟ ꯇꯧꯋꯦ ꯄꯩꯁꯥꯟ ꯇꯧꯕ ꯌꯥꯔꯦ ꯍꯥꯏꯅꯀꯣ ꯁꯥꯏꯟ ꯇꯧꯗ꯭ꯔꯗꯤ ꯃꯣꯏꯗꯤ ꯇꯧꯗꯣꯏꯅꯣ
ꯍꯣꯏ ꯍꯣꯏ ꯑꯥ ꯇꯧꯗꯦ ꯎꯝ ꯇꯧꯗꯕꯅꯦ
ꯍꯣꯏ ꯑꯗꯨ ꯑꯩꯈꯣꯏꯅꯤ ꯀꯞ ꯀꯞꯂꯒ ꯁꯥꯏꯟ ꯇꯧꯈ꯭ꯔꯦ ꯇꯧꯔꯒ ꯁꯤ ꯅꯨꯄꯥꯁꯦ ꯑꯩ ꯄꯣꯛꯄ ꯃꯇꯝꯗ ꯑꯩꯅ ꯑꯩ ꯍꯥꯏꯕ ꯉꯝꯗꯦ
ꯑ ꯁꯍꯥꯏ
ꯆꯊꯅ ꯇꯧ ꯇꯧꯔꯒ ꯃꯄꯥꯟꯗ ꯂꯩꯕꯀꯣ ꯃꯅꯨꯡ ꯁꯨ ꯆꯪꯕ ꯌꯥꯗꯕ ꯑꯗꯨ ꯄ꯭ꯔꯁꯅ ꯇꯧꯔ ꯇꯧꯔꯒ ꯂꯩꯔꯒ ꯏꯆꯦꯕꯨ ꯄꯨꯔꯒ ꯂꯥꯛꯑꯦ ꯃꯣꯏꯅ ꯏꯆꯦꯕꯨ ꯄꯨꯔꯒ ꯑꯣ ꯏꯆꯦꯕꯨ ꯍꯩꯌꯦꯅꯦ ꯑꯉꯥꯡꯕꯨ ꯄꯨꯔꯒ ꯂꯥꯛꯑꯦ ꯑꯦ ꯑꯉꯥꯡ ꯄꯨꯔꯒ ꯏꯆꯦꯒꯤ ꯃꯤꯡ ꯀꯧꯔꯒ ꯀꯣ ꯏꯆꯦꯒꯤ ꯃꯤꯡ ꯀꯧꯔꯒ ꯑꯗꯨꯒ ꯂꯥꯛꯄ ꯃꯇꯝꯗ ꯑꯩꯅ ꯍꯦꯛ ꯑꯩꯅ ꯑꯉꯥꯡ ꯐꯥꯔꯁ ꯂꯧꯕ ꯂꯥꯛꯄ ꯑꯩ ꯅꯨꯡꯁꯤꯕꯗꯣ ꯍꯥꯏꯕ ꯉꯝꯗꯦ ꯃꯥꯁꯦ ꯌꯥꯝ ꯑꯉꯥꯡ ꯑꯣꯏꯔꯒ ꯊ꯭ꯔꯤ ꯄꯣꯏꯟ ꯐꯥꯏꯚ ꯔ ꯊ꯭ꯔꯤ ꯄꯣꯏꯟ ꯑꯩꯠꯔ ꯂꯥꯛꯑꯦ ꯃꯥꯁꯦ ꯄꯣꯛꯄ ꯃꯇꯝꯗ ꯑ ꯑꯩꯅ ꯅꯨꯡ ꯁꯤꯔꯒ ꯎ ꯑꯗꯨꯝ ꯍꯣꯜ ꯇꯧꯔꯒ ꯂꯩꯕ ꯀꯣ ꯄꯥꯝꯔꯒ ꯂꯩꯕ ꯑꯗꯨꯅ ꯗꯣꯛꯇꯔꯅ ꯂꯥꯛꯔꯒ ꯑꯗꯨ ꯃꯦꯁꯤꯟ ꯑꯃꯗ ꯊꯝꯕꯤꯌꯨ ꯀꯣ ꯍꯧꯖꯤꯛꯇꯤꯅ ꯍꯥꯏꯕꯀꯣ ꯑꯗꯨꯒ ꯃꯦꯁꯤꯟ ꯑꯃꯗ ꯊꯥꯕꯤꯌꯦ ꯑꯗꯨꯒ ꯅꯨꯃꯤꯠ ꯑꯅꯤ ꯑ ꯑꯗꯨ ꯍꯦꯛ ꯏꯆꯦꯁꯨ ꯑꯣꯄꯔꯦꯁꯟ ꯇꯧꯕ ꯂꯣꯏꯔꯒ ꯏꯆꯦꯕꯨꯁꯨ ꯄꯨꯔꯛꯑꯦ ꯏꯆꯦꯕꯨꯁꯨ ꯄꯨꯔꯔꯒ ꯑꯉꯥꯡꯁꯦ ꯏꯆꯦꯒꯤ ꯃꯅꯥꯛꯇ ꯑꯗꯨꯃ ꯕꯦꯠ ꯕꯦꯠ ꯑꯃ ꯂꯩ ꯑꯗꯨꯅ ꯍꯣꯁꯄꯤꯇꯥꯜꯒꯤ ꯕꯗꯣ ꯑꯗꯨ ꯏꯆꯦ ꯇꯨꯝꯕ ꯃꯐꯝꯗ ꯑꯉꯥꯡꯕꯨꯁꯨ ꯑ ꯇꯨꯝꯍꯜꯂꯦ ꯇꯨꯝꯍꯜꯂꯒ ꯌꯥ ꯌꯦꯡꯕꯗꯗꯤ ꯌꯦꯡꯕꯗ ꯌꯥꯝ ꯅꯨꯡꯁꯤꯈ꯭ꯔꯕ ꯑꯗꯨ ꯑꯉꯥꯡ ꯍꯦꯛ ꯄꯣꯛꯄ꯭ꯔꯒ ꯑꯗꯨ ꯏꯆꯦꯉꯣꯟꯗ ꯊꯝꯂꯒ ꯃꯥꯁꯦ ꯏꯆꯦꯒꯤ ꯁꯥꯏꯗꯠꯇ ꯑꯗꯨꯝ ꯆꯠꯈ꯭ꯔꯕꯅꯦ ꯃꯁꯥꯅꯀꯣ ꯑꯩꯈꯣꯏꯅ ꯑꯗꯨꯝ ꯊꯝꯃꯗꯤ ꯃꯥꯒꯤ ꯐꯦꯁꯇꯣ ꯏꯆꯦꯒꯤ ꯁꯥꯏꯗꯠꯇ ꯑꯗꯨꯝ ꯂꯩꯈꯤꯅꯤ ꯏꯃꯥꯕꯨ ꯌꯥꯝ ꯍꯥꯡꯕꯅꯤ ꯍꯦꯛ ꯄꯔꯒ ꯁꯤ ꯑꯉꯥꯡꯗꯣ ꯌꯥꯝ ꯅꯨꯡ ꯏꯃꯜꯂꯦ ꯑꯗꯨ ꯉꯛꯇꯅꯤ ꯑꯩꯒꯤ ꯑꯦꯛꯁꯄꯤꯔꯤꯌꯦꯟꯁ ꯂꯩꯔꯤꯁꯦ
ꯑ ꯑ ꯑ ꯑꯗꯨꯒꯤꯅꯦ ꯅꯪꯅ ꯌꯥꯝꯃꯨꯁꯤꯗ ꯑꯗꯣ ꯑꯗꯨꯝ ꯎꯝ ꯑꯁꯤ ꯍꯦꯟꯕ ꯉꯝꯗꯦ ꯅꯪꯅ ꯍꯥꯏꯕꯗꯣ ꯅ ꯑꯗꯨꯃꯥꯏꯅ ꯀꯦꯌꯔ ꯂꯧꯕꯤꯈꯤꯕꯒꯤꯅꯦ ꯃꯥꯕꯨꯣ
ꯈꯪꯗꯦ ꯑꯗꯨꯃꯁꯨ ꯀꯣ ꯑꯗꯨꯝ ꯑꯩꯈꯣꯏꯗꯤ ꯏꯃꯣꯁꯅꯦꯜ ꯑꯃ ꯂꯩꯕ ꯃꯥꯁꯨ ꯑꯩ ꯈ꯭ꯔꯗꯤ ꯑꯩ ꯆꯠꯈ꯭ꯔꯦ ꯍꯥꯏꯔꯗꯤ ꯀꯞ ꯀꯥꯞꯂꯒ ꯂꯩꯈꯤꯅꯤ ꯑꯗꯨ ꯑꯩ ꯂꯥꯛꯈ꯭ꯔꯦ ꯍꯥꯏꯔꯗꯤ ꯑꯩ ꯍꯔꯎꯁꯤꯕꯨꯀꯣ ꯔꯃꯁꯤꯕ ꯑꯩꯈꯣꯏꯒꯤ ꯀꯩꯅꯣ ꯅꯨꯡꯁꯤꯕ ꯍꯥꯏꯕꯗꯤ ꯑꯁꯤꯗꯒꯤ ꯍꯦꯟꯕ ꯌꯥꯔꯣꯏ ꯍꯥꯏ ꯑꯩꯗꯤ ꯑꯗꯨꯝ ꯍꯥꯏꯔꯤꯅꯤ
ꯑ
ꯍꯖꯥ ꯅ ꯇꯃꯤ ꯂ ꯂꯩꯦ ꯍꯧꯖꯤꯁꯨ
ꯑꯦ ꯑꯦ ꯑꯁ ꯑꯦ ꯃꯥꯗꯤ ꯑꯗꯨꯃꯥꯏꯅ ꯇꯝꯕ꯭ꯔꯥ ꯑꯩꯈꯣꯏ ꯗꯤ ꯑꯗꯨꯝ ꯇꯨꯝꯃꯣ ꯍꯥꯏꯔꯁꯨ ꯍꯧꯒꯠꯄ ꯑꯉꯥꯡ ꯉꯟꯅ
ꯎꯝ ꯑꯁꯤ ꯅꯨꯄꯥ ꯌꯥꯝ ꯇꯨꯝꯕꯅꯤ ꯁꯚꯦꯟ ꯁꯚꯦꯟ ꯊꯔꯇꯤ ꯑꯩꯠ ꯀ ꯃꯁꯨꯣꯕꯅꯤ ꯑꯁꯤꯦ
ꯑꯦ ꯐꯩꯌꯦꯅꯦ ꯑꯗꯨꯗꯤ
ꯉꯔꯥꯡ ꯑꯩꯈꯣꯏꯀꯣ ꯄꯨꯡ ꯕꯣꯔꯣꯒꯨꯝꯕꯗꯨꯁꯨ ꯇꯨꯝꯕ ꯃꯤ ꯌꯥꯝ ꯂꯥꯛꯄꯒꯤꯀꯣ ꯃꯤ ꯌꯥꯝ ꯂꯥꯛꯑꯦ ꯑꯩꯒꯤ ꯁꯤꯁꯇꯔ ꯏꯟꯂꯣ ꯁꯥꯏꯗꯠꯇꯒꯤ ꯑꯗꯨꯒ ꯃꯣꯃꯣꯁꯀꯨꯝꯕ ꯁꯦꯝꯔꯒ ꯆꯥꯕ ꯑꯗꯨ ꯗꯤꯅꯔ ꯆꯥꯕ ꯃꯇꯝꯗꯗꯤ ꯏꯂꯚꯦꯟ ꯇꯥꯈ꯭ꯔꯕ ꯀꯣ ꯑꯗꯨꯒꯤ ꯑꯩꯈꯣꯏꯅ ꯊꯦꯡꯅ ꯇꯨꯝꯕꯒꯤꯁꯨ ꯑꯣꯏꯔꯝꯒꯅꯤ
ꯑꯣ ꯑꯦ ꯑꯗꯨ ꯂꯥꯛ ꯑꯣꯏꯔꯝꯒꯅꯤ
ꯑꯗꯨꯅꯦ ꯉꯔꯥꯡ ꯑꯩ ꯐꯖꯅ ꯀꯣꯜ ꯂꯧꯗ꯭ꯔꯦ
ꯑꯦ
ꯅꯪ ꯉꯔꯥꯡ ꯐꯖꯩ ꯀꯣꯜꯕ꯭ꯔꯥ
ꯍꯥꯥꯁ ꯂꯎꯗꯦꯗ ꯂꯎ ꯆꯁꯤꯕꯒꯦ ꯑꯗꯨ ꯍꯜꯂꯛꯑꯒ ꯅꯪꯒ ꯑꯗꯨꯒ ꯑꯩꯈꯣꯏ ꯏꯃꯥꯟꯅꯕꯤ ꯑꯃꯗꯨ ꯃꯥꯒ ꯍꯥꯎꯇꯥ ꯑꯗꯨ ꯁꯥꯟꯅꯔꯒ ꯑꯗꯨꯝ ꯇꯣꯛꯑꯦ
ꯑ ꯃꯥꯁꯨ ꯍꯥꯏꯌꯦ ꯅꯪꯁꯦ ꯅꯪꯒꯤ ꯅꯝꯕꯔꯁ ꯁꯤ ꯌꯥꯗ꯭ꯔꯦ ꯕꯤꯖꯤ ꯕꯤꯖꯤ ꯂꯥꯛꯑꯦ ꯑꯩ ꯃꯥꯕꯨ ꯋꯥꯔꯤ ꯁꯥꯒꯦ ꯍꯥꯏꯅ ꯀꯣ ꯑꯗꯨꯒ ꯁꯥꯎ ꯍꯥꯏꯔꯒ ꯎꯥ ꯃꯥ ꯑꯗꯨ ꯑꯃꯨꯛꯀ ꯀꯣ ꯇꯧꯔꯛꯑꯦ ꯑꯩ ꯀꯣ ꯇꯧꯔꯦ ꯃꯇꯝꯗ ꯑꯩ ꯄꯤꯛ ꯇꯧꯕ ꯌꯥꯗꯦ ꯑꯃꯨꯛꯀ ꯃꯥꯁꯨ ꯇ꯭ꯔꯥꯏ ꯇꯧꯋꯦ ꯑꯩꯒꯤ ꯅꯝꯕꯔ ꯆꯠꯇꯦ
ꯑꯗꯨ ꯀꯔꯤꯒꯤꯔꯀꯣ ꯑꯁ ꯑꯗꯨꯃꯥꯏꯅ ꯑꯩꯈꯣꯏ ꯑꯁꯤꯗꯁꯨ ꯇꯧꯅꯩꯌꯦ ꯎꯝ
ꯌꯥꯝ ꯄ꯭ꯔꯣꯕ꯭ꯂꯦꯝ ꯂꯩꯕꯅꯦ ꯑꯗꯨ ꯑꯩꯅ ꯄ꯭ꯔꯣꯕ꯭ꯂꯦꯝ ꯂꯩꯇ꯭ꯔꯤꯉꯩꯗꯗꯤ ꯀꯣꯜꯗꯣ ꯑꯗꯨꯝ ꯐꯖꯅ ꯇꯧꯋꯦꯕ ꯑꯗꯨ ꯃꯥꯁꯦ ꯑꯩꯉꯣꯟꯗ ꯀꯣ ꯇꯧꯔꯛꯀꯦ ꯃꯥꯁꯨ ꯀꯣ ꯌꯥꯝ ꯇꯧꯅꯤꯡꯔꯨꯔ ꯂꯩꯦ ꯉꯔꯥꯡꯗꯣ ꯑꯗꯨ ꯀꯣꯠꯇꯒꯦ ꯍꯥꯏꯕ ꯃꯇꯝꯗ ꯑꯩꯈꯣꯏ ꯃꯤ ꯂꯥꯛꯄꯀꯣ ꯁꯤ ꯑꯦꯄ꯭ꯀꯦ ꯁꯟꯗꯣ ꯃꯣꯏꯕꯨ ꯀꯔꯤꯅꯣ ꯍꯦꯜꯞ ꯇꯧꯕꯤꯌꯣ ꯍꯥꯏꯅ ꯅꯨꯄꯤ ꯑꯅꯤ ꯂꯥꯛꯄ ꯑꯩꯉꯣꯟꯗ ꯑꯗꯨꯒꯤ ꯃꯥꯏꯕꯔꯒꯤ ꯅꯨꯄꯤ ꯑꯅꯤ ꯑꯗꯨ ꯑꯩꯅ ꯋꯥꯟ ꯕꯥꯏ ꯋꯥꯟ ꯑꯗꯨꯝ ꯇꯧꯕ ꯀꯥꯟꯗ ꯄꯨꯡꯗꯣ ꯑꯥꯗ ꯆꯠꯈ꯭ꯔꯦꯕ ꯃꯣꯏꯁꯤꯦ ꯀꯣꯏꯁꯟ ꯌꯥꯝꯕꯒ ꯑꯣꯣ ꯑꯗꯨ ꯋꯥ ꯍ ꯁ ꯑꯥꯗ ꯌꯧꯈ꯭ꯔꯦ ꯑꯗꯨ ꯑꯩꯅ ꯍꯦꯛ ꯐ꯭ꯔꯤ ꯑꯣꯏꯕ ꯃꯇꯝꯗ ꯃꯤꯁꯦ ꯂꯩꯇ꯭ꯔꯦ ꯀꯣ ꯇꯧꯅꯤꯡꯉꯥꯏꯀꯣ ꯃꯤ ꯌꯥꯝ ꯂꯩꯐꯝ ꯃꯇꯝꯗ ꯃꯣꯏ ꯑꯣꯏꯅ ꯂꯥꯛꯈ꯭ꯔꯕꯒꯤ ꯑꯩ ꯀꯔꯤꯁꯨ ꯇꯧꯅꯤꯡꯉꯥꯏ ꯂꯩꯇꯦ ꯑꯣ ꯑꯩꯈꯣꯏ ꯍꯦꯛ ꯂꯣꯏꯕ ꯃꯇꯝꯗ ꯃꯤꯁꯦꯧꯅꯤꯡꯉꯥꯏ ꯂꯩꯇ꯭ꯔꯦ ꯏꯃꯥꯟꯅꯕꯤ ꯑꯃꯅ ꯈꯥꯏꯕ ꯅꯨꯄꯤꯁꯤꯁꯨ ꯕꯖꯥꯔ ꯆꯠꯈ꯭ꯔꯕ ꯑꯩꯅ ꯍꯦꯛ ꯀꯣꯜ ꯇꯧꯔ ꯑꯦ ꯍꯧꯖꯤꯛ ꯑꯩ ꯖꯥꯔꯗꯅꯤ ꯍꯥꯏꯔꯒ ꯌꯥꯔꯦ ꯇꯣꯛꯈ꯭ꯔꯣ ꯑꯗꯨꯗꯤ ꯅꯪ ꯍꯜꯂꯛꯄ ꯀꯥꯟꯗ ꯍꯥꯏꯌꯨ ꯍꯥꯏꯔꯒ ꯃꯥꯁꯨ ꯍꯜꯂꯛꯄꯗꯣ ꯀꯨꯏꯅ ꯐꯂꯕ ꯀꯣ
ꯑꯣ
ꯑꯗꯨꯒꯤ ꯉꯔꯥꯡꯁꯦ ꯐ꯭ꯂꯣꯞ ꯆꯠꯈ꯭ꯔꯕꯅꯤ
ꯑꯦ
ꯎꯝ ꯅꯪꯥꯛ ꯀꯩꯗꯧꯉꯩ ꯆꯥꯒꯦꯔꯥ
ꯑꯩ ꯄꯨꯡ ꯑꯩꯗꯤ ꯑꯗꯨꯝ ꯊꯦꯡꯉ ꯆꯥꯏꯑ